ꯍꯂꯣ
꯭ꯔꯣ ꯋꯥꯔꯤ ꯁꯥꯕ ꯌꯥꯕ ꯅꯠꯇ꯭ꯔꯣ
ꯌꯥꯏ ꯌꯥꯏꯌꯦ
ꯍ ꯁꯨꯕ꯭ꯔꯣꯕꯨ ꯀꯩ ꯇꯧꯔꯝꯕꯅꯣꯅꯦ ꯍꯧꯖꯤꯛꯁꯤꯕꯣ
ꯑꯩꯁꯨ ꯇꯧꯁꯤꯦ ꯆꯨꯝ ꯆꯨꯝꯃꯁꯨꯨꯝ ꯐꯝꯃꯝꯕꯅꯦ
ꯑꯥ ꯑꯩꯁꯨ ꯄꯣꯊꯥꯔꯕꯗꯤ ꯑꯣꯊꯥꯔꯕꯗꯤꯕꯗ
ꯑꯣ ꯌꯥ ꯐꯩꯌꯦ ꯇꯔꯦ
ꯍꯥꯥ
ꯀꯁꯤ ꯀꯥꯏꯁ ꯂꯩ ꯀꯩ
ꯎꯝ ꯉꯁꯤꯁꯦ ꯉꯥꯏꯍꯥꯛꯇꯤ ꯊꯣꯛꯏꯕ꯭ꯔꯣ ꯣꯛ ꯅ ꯍꯣꯏ ꯅꯠꯇ꯭ꯔꯣ ꯉꯁꯤꯗꯤ ꯅ ꯇꯥꯗ꯭ꯔꯕꯣ
ꯅꯣꯡꯇꯗꯤ ꯑꯀꯥꯏꯗꯒꯤꯩ ꯅꯣꯡꯅ ꯅꯨꯡꯁꯥꯒꯣ ꯁꯥꯥ ꯑꯗꯨꯒ ꯅꯨꯡꯁꯥ ꯒꯁꯥꯗꯨ ꯑꯣ ꯑꯩꯪꯁꯦ ꯀꯩꯅꯣꯗ ꯑꯉꯝ
ꯑ ꯋꯥꯗꯦ ꯋꯥꯗꯦ ꯥꯔꯤ ꯁꯥꯟꯅꯒꯗꯤ ꯁꯅꯒ ꯃꯥꯡ ꯁꯥꯟꯅꯒꯕ ꯁꯥꯟꯅꯗ꯭ꯔꯤꯕꯣ
ꯁꯥꯟꯅꯗ꯭ꯔꯤꯌꯦ ꯑꯩ ꯑꯩ ꯉꯁꯤꯅ ꯑꯍꯥꯟꯕꯅꯦ ꯑꯍꯥꯟꯕ ꯅꯠꯇ꯭ꯔꯣ
ꯃꯥꯅꯤ ꯃꯥꯅꯤ ꯑꯣ ꯦꯁꯦꯁꯇꯤ ꯊꯗꯔꯣꯕꯥ ꯑꯗꯨꯗꯩ
ꯑꯣ ꯃꯦꯁꯦꯁ ꯊ ꯔꯕꯨꯗꯝ ꯃꯔ ꯑ ꯂꯣ ꯋꯥꯁꯤꯔꯣ ꯉꯁꯥꯏꯔꯣꯝꯅꯤ ꯉꯥꯏꯨꯕꯛꯇꯣ ꯃꯥꯅꯦ ꯃꯥꯅꯦꯁꯪ ꯉꯁꯥꯏ ꯌꯣꯛꯛꯇꯣꯏꯅꯦ ꯍꯡ ꯉꯁꯥꯏꯌꯨꯅꯤ ꯑꯉꯣꯝꯁꯦ ꯀꯩꯅꯣꯅ ꯅꯠꯇ꯭ꯔꯣꯩ ꯐꯌꯦꯡ ꯎꯨꯝꯃꯦꯗ꯭ꯔꯣ
ꯐꯌꯦꯡ ꯂꯣ ꯃꯥꯏꯀꯩꯗꯤ ꯑꯣꯏꯔꯦ ꯐꯌꯦꯡꯃꯛꯇꯤ ꯅꯠꯇꯦ ꯃꯥꯏꯀꯩꯗꯤ ꯄꯨꯜꯂꯦ
ꯑꯣ ꯐꯌꯦꯡ ꯑꯗꯨꯝ ꯅꯪꯅꯕ
ꯈꯤꯇꯪꯗꯤ ꯂꯥꯥꯟꯗꯩ ꯐꯩꯒꯥꯏꯗꯅꯛ ꯈꯔꯁꯨ ꯃꯣꯏ ꯆꯤꯡꯕ ꯌꯥꯕꯣꯏꯗꯧꯔꯦ
ꯣꯏ ꯐꯌꯦꯡ ꯐꯌꯦꯡꯅꯁꯨ ꯐꯌꯦꯡꯅꯁꯨ ꯑꯉꯣꯝ ꯑꯪꯉꯣꯝ ꯑꯌꯥꯝꯕ ꯑꯣꯏꯅꯤꯀꯣ
ꯑ ꯣꯏꯁꯨ ꯂꯩ ꯃꯗꯤꯦꯣꯏ ꯌꯦꯁ ꯁꯤ ꯃꯩꯇꯗ ꯑꯣ ꯑꯗꯨꯚꯥꯏ ꯕ꯭ꯔꯣꯗꯤ ꯀꯩ ꯂꯝꯗꯦ ꯑꯣꯏꯗꯣꯏꯗꯣ
ꯑꯩꯗꯤ ꯀꯩꯅꯣꯗꯩꯅꯦ ꯅꯣꯅꯦꯗꯩꯅꯦ
ꯑꯗꯨꯗꯤꯗꯗꯒꯤ ꯕꯣ ꯏꯝꯐꯥꯜꯗ ꯂꯩꯕ꯭ꯔꯥ ꯑꯣ ꯕ꯭ꯔꯣꯗꯤ
ꯅꯪ ꯅꯩꯅꯈꯪꯕꯅꯠꯇꯣ
ꯈꯪꯉꯦ ꯍꯦ ꯔꯣꯗꯤꯕꯨ ꯀꯣꯏꯔꯣꯗꯤ ꯑꯣꯣꯗꯤ ꯁ꯭ꯇꯗꯤꯒꯕ ꯇꯧꯔꯤꯕ꯭ꯔꯣ ꯕꯥꯥꯏ ꯇꯧꯒꯦ ꯁꯤꯦ
ꯑꯩ ꯏꯁꯇꯗꯤ ꯇꯧꯗꯦꯅ ꯁꯤ ꯀꯩꯅꯣ ꯇꯧꯔꯌꯦꯦ ꯆꯖꯤꯁꯦ ꯂꯣꯏ ꯂꯣꯏꯔꯦꯗ ꯁꯇꯗꯤ ꯂꯣꯏ ꯂꯣꯏꯔꯦ ꯑꯩꯗꯤ ꯂꯣꯏ ꯈꯪꯈ꯭ꯔꯦꯕ ꯇꯝꯕ ꯌꯥꯕ ꯂꯣꯏ ꯇꯝꯈ꯭ꯔꯦꯕꯀꯣ ꯑꯗꯨ ꯊꯕꯛ ꯊꯕꯛ ꯐꯪꯗꯅ ꯂꯩꯔꯤꯅꯦ ꯁꯤꯗ
ꯑꯣ ꯍꯣꯏꯗꯁꯨꯣꯏ ꯐꯖꯔꯛ ꯀꯔꯤ ꯊꯥ ꯑꯗꯨꯕ
ꯈꯪꯗꯦꯗ ꯅꯪꯗꯤ ꯆꯣ ꯄꯠꯇ ꯀꯩꯅꯣꯝ ꯇꯧꯗꯦꯗ ꯔꯤꯝꯁ ꯔꯤꯝꯁ ꯂꯩꯌꯦ ꯅꯪ ꯝ ꯆꯠꯂꯩꯌꯦꯕ ꯅꯪꯗꯤ ꯊꯕꯛ ꯑꯇꯣꯞ ꯄꯥ ꯀꯩ ꯀꯩ ꯍꯣꯅꯔꯤ ꯌꯦꯡ
ꯍ ꯂꯣꯛ ꯄꯈꯦꯅ ꯣ ꯍꯁ ꯌ ꯑ ꯂꯩꯔꯤ ꯑꯦꯛꯖꯥꯥꯡ ꯅꯨꯡꯖꯝ ꯈꯔ ꯊꯥꯕꯒꯤꯀꯣ
ꯑꯣ ꯑꯗꯨꯅ ꯐꯔꯦꯗ ꯔꯤꯝꯁꯇ ꯂꯩꯌꯦ ꯑꯣꯏ ꯐꯌꯦꯡ ꯐꯌꯦꯡ ꯂꯣꯝꯗꯒꯤ ꯃꯤ ꯈꯔ ꯑꯗꯨꯝ ꯈꯪꯅ ꯌꯦ ꯑꯩꯈꯣꯏ ꯁꯤꯗ ꯁꯨꯝ ꯆꯠꯂꯃꯤꯕꯀꯣ ꯐꯌꯦꯡꯒ ꯌꯥꯝ
ꯆꯠ ꯇꯩꯔꯣ
ꯍꯌꯦꯡꯒ ꯂꯥꯞꯅ ꯕꯣꯔꯣꯂꯣꯏ ꯈꯨꯟꯒ ꯀꯩ ꯈꯨꯟ ꯃꯃꯤꯡ ꯀꯩ ꯀꯧꯒꯦ
ꯑꯩꯈꯣꯏꯒꯤꯗ ꯇꯥꯎꯊꯣꯛ ꯍꯥꯏꯗꯣꯏꯔꯤꯕꯀꯣꯕ꯭ꯔꯥꯅ
ꯇꯧꯊꯣ
ꯑꯥ
ꯑꯣ
ꯃꯣꯏ ꯃꯣꯏꯅꯕꯨꯗꯤ ꯈꯪꯉꯝꯒꯗꯤ ꯑꯗꯨꯛ ꯈꯔꯗꯤ ꯂꯥꯞꯅꯔꯦ ꯃꯣꯏꯅꯕꯨ ꯐꯌꯦꯡꯅꯕꯨ ꯆꯤꯡ ꯈꯔ ꯆꯤꯡ ꯌꯧꯔ ꯀꯗꯥꯏꯗ ꯑꯣꯏꯗꯦꯕꯀꯣ
ꯑꯥ ꯑꯣ ꯁꯤꯡꯗꯥꯥꯌꯣꯟ ꯇꯥꯎꯊꯣꯡ ꯑꯣ
ꯄꯨꯜꯂꯦ ꯑꯗꯨꯒ ꯑꯩꯈꯣꯏꯅ ꯑꯃꯨꯊꯪ ꯃꯣꯏꯗꯤ ꯈꯤꯇꯪ ꯂꯥꯛꯦ ꯈꯔꯗꯤ ꯂꯥꯞꯅꯔꯅꯤ ꯍꯥꯏꯕ ꯇꯥꯔꯦ ꯀꯤꯂꯣꯃꯤꯇꯔ ꯇꯔꯨꯛ ꯇꯔꯦꯠ ꯍꯥꯏꯒꯗ꯭ꯔꯥ ꯑꯗꯨꯃꯥꯏꯅ ꯂꯥꯞꯅꯔꯝꯒꯅꯤ ꯈꯔ
ꯑꯣ ꯑꯣ ꯑꯣ ꯍꯣꯏ ꯐꯌꯦꯡ ꯐꯌꯦꯡ ꯎꯝ ꯇꯧꯊꯣꯡ ꯑꯣꯏꯇꯥꯥꯔꯦ ꯇꯥꯔꯦ ꯁꯤꯡꯗꯥ ꯀꯥꯡꯆꯨ ꯍ ꯅꯠꯇ꯭ꯔꯣ
ꯑꯧ ꯋꯥ ꯗꯦ
ꯑꯣ
ꯕ꯭ꯔꯣꯗꯤ ꯔꯤꯞꯁꯇ ꯀꯩ ꯑꯣꯏ ꯂꯩꯔꯤꯅꯣ
ꯑꯁ ꯁꯤꯗ ꯀꯩꯅꯣ ꯇꯧꯔ ꯁꯤꯐꯥꯏ ꯁꯥ ꯂꯩꯔꯁꯤꯗ
ꯋꯥꯏ ꯆꯂ ꯏ ꯌꯥ
ꯍꯣꯏ
ꯀꯩꯅꯣ ꯑꯣꯏꯔꯕ ꯍꯥꯏꯗꯤ ꯔꯤꯝꯁꯀꯤ ꯁꯦꯀ꯭ꯌꯨꯔꯤꯇꯤ ꯑꯣꯏꯅ ꯅꯠꯇ꯭ꯔꯒ
ꯍꯣꯏ ꯃꯥꯅꯦ ꯃꯥꯅꯦ ꯁꯦꯀꯨꯔꯤꯇꯤ ꯑꯣꯏ ꯂꯩ ꯎꯄꯥꯏ ꯂꯩꯇꯦ
ꯑꯣ ꯑꯗꯨꯗꯤ ꯌꯥꯝ ꯐꯩꯔꯦ ꯑꯗꯨꯗꯤ ꯑꯩꯈꯣꯏ ꯗꯣꯛꯇꯔ ꯂꯥꯛꯑꯒꯥꯟꯗ ꯈꯪꯅꯕ ꯌꯥꯏꯅꯦ ꯑꯗꯨꯗꯤ
ꯌꯥꯏ ꯌꯥꯏ ꯗꯣꯛꯇꯔ ꯂꯥꯛꯀꯥꯟꯗ
ꯑꯥ ꯗꯨꯥꯏꯔꯤꯕ ꯃꯣꯗꯤ ꯀꯃꯥꯏꯅ ꯇꯧꯔꯤꯒꯦ
ꯑꯗꯨꯝ ꯅꯨꯡꯉꯥꯏꯔꯦ ꯍꯥꯏꯇꯥꯔꯦꯅꯦ ꯄꯨꯟꯁꯤꯁꯦꯀꯣ ꯁꯨꯝ ꯂꯦꯜꯂꯒ ꯑꯗꯨꯝ ꯇꯧ ꯂꯩꯔꯦ ꯐꯩ ꯑ ꯎꯄꯥꯏ ꯂꯩꯇꯦ ꯑꯗꯨꯝ ꯄꯩꯁꯥ ꯇꯥꯟꯗꯁꯨ ꯌꯥꯗꯦꯀꯣ
ꯃꯥꯅꯤ ꯃꯥꯅꯤ ꯄꯩꯁꯥꯒꯤꯁꯨ ꯃꯊꯧ ꯌꯥꯝ ꯇꯥꯏꯕꯨ ꯊꯕꯛꯇꯤ ꯑꯗꯨꯗꯤ ꯕꯔꯣꯗꯤ ꯁꯥꯏꯗꯨꯝ ꯃꯦꯁꯦ ꯇ ꯀꯩ ꯀꯁ ꯁꯋꯥꯏꯗ ꯑꯗꯨꯝ ꯂꯩꯔꯦ
ꯑꯥꯎ ꯁꯤ ꯔꯤꯝꯁ ꯃꯅꯨꯡꯗ ꯂꯩ ꯔꯤꯝꯁ ꯀꯋꯥꯇꯔꯗꯀꯣ ꯑꯩꯈꯣꯏꯒꯤ ꯕꯥꯏꯛ ꯑꯩꯈꯣꯏ ꯂꯩꯐꯝ ꯄꯤꯑꯦꯕ ꯑꯗꯨꯗ ꯂꯩꯌꯦ ꯎꯝ
ꯑꯗꯨꯝ ꯃꯣꯏꯒꯤꯁꯨ ꯑꯗꯨꯝ ꯐꯗꯤ ꯐꯖꯗꯥꯏꯅꯦ ꯑꯁ ꯆꯥꯛꯁꯦ ꯅꯨꯡꯗꯥꯡꯒꯤ ꯆꯥꯗꯧꯔꯦ ꯑꯥ
ꯆꯥꯔꯦ ꯅꯨꯡꯗꯥꯡꯒꯤ
ꯑꯣ ꯏꯃꯥꯟꯅꯕꯁꯨ ꯑꯗꯨꯝ ꯇꯧꯕꯗꯤ ꯌꯥꯎꯕꯅꯤ ꯈꯪꯕꯩꯅ ꯈꯪꯒꯗ꯭ꯔꯗꯤ ꯈꯪꯗꯦ
ꯅꯃꯥꯟꯅꯕ ꯍꯥꯏꯔꯣ
ꯑ ꯁꯦꯀꯨꯔꯤꯇꯤ ꯑꯣꯏꯕ ꯀꯣ ꯃꯣꯏ ꯖꯣꯟ ꯔꯤꯝꯁꯇ ꯂꯩꯕ ꯁꯣꯚꯦꯠ ꯀꯥꯏꯗꯣ ꯈꯪꯅ
ꯑꯦꯁ ꯈꯪꯉꯤꯍꯦ ꯈꯪꯉꯤꯍꯦ ꯈꯪꯉꯤ ꯈꯪꯉꯦ ꯁꯨꯄꯦꯠ ꯈꯪꯉꯤ ꯀꯩꯅꯣ ꯅꯃꯥꯟꯅꯕ꯭ꯔ ꯑꯗꯣ
ꯑꯧ ꯑꯩꯈꯣꯏꯒꯤ ꯍꯥꯏ ꯁ꯭ꯀꯨꯜꯒꯤ ꯏꯃꯥꯟꯅꯕꯅꯤ ꯑꯩꯈꯣꯏꯒꯤ
ꯑ ꯑ ꯈꯪꯉꯦ ꯈꯪꯉꯦ ꯁꯨ ꯑ
ꯀꯩꯅꯣꯒꯗꯨ ꯈꯪꯔꯝꯒꯗ꯭ꯔꯥ ꯄꯥꯟꯇꯤ ꯍꯥꯏꯕ꯭ꯔꯥ ꯀꯣꯔꯧ ꯉꯥꯟꯕꯒꯝꯨ ꯌꯥꯎꯕꯅꯦ ꯈꯪꯕ꯭ꯔꯥ
ꯈꯪꯉꯦ ꯈꯪꯉꯦ ꯀꯣꯔꯧ ꯉꯥꯟꯕ ꯈꯪꯉꯦ ꯅꯣꯏ ꯈꯪꯉꯦ ꯈꯪꯉꯦ ꯈꯪꯉꯦ ꯀꯣꯔꯧꯉꯥꯟꯕ ꯁꯣ ꯑꯩꯈꯣꯏ ꯑꯩꯈꯣꯏ ꯊꯣꯏꯗꯣꯛꯅ ꯄꯨꯟꯗ꯭ꯔꯦ ꯃꯣꯏ ꯍꯥꯏꯗꯤ ꯗ꯭ꯌꯨꯇꯤꯒꯁꯦ ꯑꯗꯨꯝ ꯇꯣꯉꯥꯟ ꯇꯥꯕꯅꯤꯅꯀꯣ ꯑꯗꯨꯗꯀꯅꯤ ꯈꯪꯉꯦꯕ ꯗ꯭ꯌꯨꯇꯤꯗꯣ ꯇꯥꯏꯃꯤꯡꯗꯣ ꯃꯥꯟꯅꯗꯕꯅꯤꯅ ꯀ ꯑꯣꯏꯅ ꯑ ꯃꯗꯤꯝꯕꯁ ꯇ꯭ꯔꯦꯠ ꯇꯧꯕꯅꯦ ꯍꯥꯏꯗꯤ ꯄꯨꯡ ꯃꯔꯤꯗꯒꯤ ꯄꯨꯡ ꯃꯔꯤꯗꯒꯤ ꯄꯨꯡ ꯇꯔꯥ ꯐꯥꯎ ꯑꯗꯨꯝ ꯇꯧꯕꯅꯦꯕ ꯅꯨꯡꯇꯒꯤ ꯑꯩꯈꯣꯏꯅ ꯇꯗꯣ ꯅꯨꯡꯇꯤꯒꯤ ꯆꯦꯟꯖ ꯇꯧꯕ ꯅꯨꯡꯇꯤꯒꯤ ꯑꯗꯨꯝ ꯑꯣꯟꯊꯣꯛ ꯑꯣꯟꯁꯤꯟ ꯇꯧꯕ ꯍꯥꯏꯇꯥꯔꯦ ꯑꯁ ꯅꯣꯡꯃꯒꯤ ꯄꯨꯡ ꯅꯤ ꯅꯤꯄꯥꯜꯅꯤꯅꯦ ꯄꯨꯡ ꯅꯤꯄꯥꯟ ꯇꯧꯕꯗꯣ ꯄꯨꯔꯥ ꯏꯁꯇ꯭ꯔꯦꯠ ꯑꯣꯏꯅ ꯄꯨꯗꯦꯕꯀꯣ ꯇꯪꯈꯥꯏ ꯇꯪꯈꯥꯏ ꯄꯨꯡ ꯃꯔꯤ ꯃꯔꯤ ꯄꯨꯣꯂꯕꯅꯦꯕ ꯑꯗꯨ ꯍꯧꯖꯤ ꯄꯣꯔꯧ ꯉꯝꯕ ꯍꯥꯏꯕꯗꯨꯗ ꯀꯩꯅꯣ ꯇꯧꯕ ꯃꯣꯏꯅ ꯏꯁꯇ꯭ꯔꯦꯠ ꯑꯗꯨꯝ ꯄꯨꯈ꯭ꯔꯦꯕ ꯁꯤꯕꯤ ꯑꯣ ꯅꯣꯏ ꯑꯗꯨꯝ ꯄꯨꯟꯕ꯭ꯔꯣ ꯍꯥꯏꯁꯦ
ꯑ ꯍꯥꯏꯗꯤ ꯑꯩꯈꯣꯏꯅ ꯍꯥꯏ ꯁ꯭ꯀꯨꯜ ꯇꯝꯕꯤ ꯀꯥꯏꯗꯗ ꯄꯨ ꯄꯨꯜꯂꯛ ꯏꯃꯥꯟꯅꯕ ꯃꯣꯏꯅ ꯍꯧꯖꯤꯛꯄꯨꯗꯤ ꯍꯥꯏꯗꯤ ꯀꯩꯅꯣ ꯁꯀꯨꯜ ꯇꯦꯟ ꯂꯣꯏ ꯃꯗꯩꯗꯤ ꯊꯦꯡꯅꯈꯤꯗ꯭ꯔꯦ ꯃꯔꯛ ꯃꯔꯛꯛꯇꯧꯕꯗꯤ ꯑꯗꯨꯝ ꯂꯥꯛꯄꯗꯕꯨꯗꯤ ꯊꯦꯡꯅꯩ ꯍꯣꯁꯄꯤꯇꯥꯜꯗꯀꯣ ꯑꯗꯨꯒ ꯌꯥꯝ ꯇꯣꯏꯔꯗꯤ ꯐꯨꯠꯕꯜꯗꯤ ꯑꯣꯏꯗ꯭ꯔꯦ ꯍꯥꯏꯖꯤꯗꯤ ꯃꯥꯕꯥꯥꯏ ꯃꯥꯒꯤ ꯊꯕꯛ ꯂꯣꯏ ꯂꯩꯇꯈꯤꯕ ꯍꯥꯏꯒꯗ꯭ꯔꯥ ꯕꯥꯥꯏ ꯃꯥꯒꯤ ꯂꯝꯕꯤ ꯆꯠꯅꯈꯤꯕ ꯍꯥꯏꯒꯗ꯭ꯔꯥ
ꯎꯝ ꯀꯔꯣ ꯉꯥꯟꯕꯗꯤ ꯑꯩꯈꯣꯏ ꯑꯩꯈꯣꯏꯒꯤ ꯑꯩꯈꯣꯏꯒꯤ ꯁꯦꯅꯤꯌꯔ ꯑꯣꯏꯔꯕꯅꯦ ꯁꯣꯕꯦꯠꯇꯨꯅ ꯑꯩꯈꯣꯏꯗꯒꯤ ꯈꯔ ꯅꯧꯕ ꯍꯥꯏꯇꯥꯔꯦ ꯈꯔ ꯊꯦꯡꯅ ꯆꯪꯉꯛꯄꯀꯣ ꯑꯩꯈꯣꯏꯒꯤ ꯖꯨꯅꯤꯌꯔ ꯑꯣꯏꯔꯦ ꯁꯕꯖꯤꯇ ꯌꯥꯝ ꯀꯨꯏꯔꯝꯈꯤꯔ ꯆꯍꯤ ꯑꯍꯨꯝ ꯐꯥꯔꯝꯒꯗ ꯃꯈꯣꯏꯅ ꯆꯍꯤ ꯃꯔꯤ ꯐꯥꯔꯦꯕꯀꯣ ꯃꯣꯏꯅ ꯈꯔ ꯈꯔ ꯊꯦꯡꯅꯦꯕ ꯑꯩꯈꯣꯏꯗꯤ ꯈꯔ ꯊꯦꯡꯅ ꯆꯪꯉꯤ ꯆꯪꯉ
ꯑꯣ ꯑꯗꯨ ꯕ꯭ꯔꯣ ꯍꯣꯏꯗꯤ ꯁꯨꯃꯥꯏꯅ ꯇꯧꯕ꯭ꯔꯣ ꯁꯦꯅꯨꯔꯤꯇꯤ ꯂ ꯂꯩꯕ ꯂꯩꯕꯁꯦ ꯁꯤꯒꯤꯁꯨ ꯀꯩꯅꯣ ꯂꯩꯕ꯭ꯔꯣ ꯍꯥꯏꯗꯤ ꯈꯦꯠꯅꯕ ꯂꯩꯕ꯭ꯔꯕ ꯍꯥꯏꯗꯤ ꯀꯩꯅꯣ ꯍꯥꯏꯗꯤ ꯃꯥꯒꯤ ꯄꯦꯗꯕ ꯑꯣꯏꯔ ꯃꯗ ꯑꯣꯏꯣꯏꯗ ꯈꯦꯠꯅꯕꯗꯤ ꯈꯔ ꯂꯩꯔꯝꯒꯅꯤꯅꯀꯣ
ꯄꯤꯔꯔꯣꯢꯌꯦ ꯐꯦꯗꯤ ꯑꯩꯈꯣꯏ ꯁꯦꯅꯤꯌꯔ ꯖꯨꯅꯤꯌꯔ ꯈꯥꯏꯗꯕꯅꯦ ꯑꯩꯈꯣꯏ ꯄꯨꯂꯞ ꯁꯨꯝ ꯆꯞ ꯃꯥꯟꯅꯕꯅꯦ ꯀꯈꯦꯅ ꯔ ꯑꯩꯈꯣꯏ ꯑꯥꯎ ꯑ ꯅꯪ ꯀꯩꯒꯨꯝꯕ ꯅꯪ ꯍꯌꯦꯡ ꯃꯊꯪ ꯊꯥ ꯑꯗꯨꯝ ꯆꯪꯉꯦ ꯍꯥꯏ ꯈꯜꯂꯅꯤꯀꯣ ꯑꯈꯣꯏ ꯀ ꯑꯗꯨꯝ ꯄꯦꯁꯦ ꯆꯞ ꯃꯅꯕꯅꯦꯕ ꯑꯩꯈꯣꯏ ꯎ ꯂꯩꯇꯦ ꯂꯩꯇꯦ ꯑꯩꯈꯣꯏ ꯐꯪꯕꯩ ꯆꯥꯡꯗꯣ ꯄꯨꯂꯞ ꯑꯗꯨꯝ ꯐꯪꯗꯣꯢꯅꯤ
ꯑꯣ
ꯈꯪꯗꯦꯗ ꯋꯥꯏꯗ ꯗ꯭ꯌꯨꯇꯤꯖꯦ ꯎꯝ ꯃꯥꯅꯦ ꯑꯍꯤꯡꯗ ꯑ ꯇꯨꯝ ꯇꯨꯝꯕ ꯇꯥꯏꯃꯤꯡ ꯆꯥꯕ ꯇꯥꯏꯃꯤꯡ ꯂꯣꯏ ꯀꯩꯅꯣ ꯇꯧꯕꯅꯤꯅ ꯈꯦꯠꯅꯕꯅꯤꯅꯀꯣ ꯆꯦꯟꯁ ꯇꯧꯔꯛ ꯋꯥꯕꯅꯤꯗ
ꯑꯗꯣ ꯕ꯭ꯔꯣꯗꯤ ꯀꯨꯏꯅ ꯇꯧꯕꯅꯤꯅ ꯍꯩꯗꯤ ꯍꯩꯩꯅꯔꯝꯃꯅꯤꯗ
ꯈꯔ ꯆꯍꯤ ꯍꯣꯏ ꯆꯍꯤ ꯑꯍꯨꯝ ꯃꯔꯤ ꯐꯥꯔꯛꯄ ꯍꯥꯏꯁꯦ ꯈꯔꯗꯤ ꯑꯗꯨꯝ ꯍꯩꯅꯔꯦ ꯍꯥꯏꯇꯥꯔꯦ ꯑ ꯑꯗꯨꯝ ꯍꯩꯅꯔꯦ ꯑꯁ ꯑꯍꯥꯟꯕ ꯆꯪꯉꯛꯄꯗꯗꯤ ꯌꯥꯝ ꯋꯥꯔꯝꯕꯅꯤ
ꯀꯩꯅꯣꯗꯒꯗꯤ ꯀꯩꯝ ꯇꯧꯗ꯭ꯔꯣ ꯍ ꯍꯦꯟꯂꯨꯡꯗꯒꯗꯤ ꯀꯩꯁꯨ ꯊꯣꯏꯗꯣꯛ ꯄꯗꯤ ꯂꯩꯇꯦꯀꯣ ꯑꯗꯨꯕꯨ
ꯑꯥꯎ ꯑꯗꯨꯒꯨꯝꯕꯗꯤ ꯍꯧꯖꯤꯛ ꯐꯥꯎꯕꯗꯤ ꯀꯩꯁꯨ ꯊꯣꯢꯗꯣꯛꯄꯗꯤ ꯄ ꯍꯦꯟ ꯁꯣꯛꯄ ꯈꯣꯠꯄ ꯂꯩꯇꯦꯗ
ꯑꯣ ꯍꯣꯢꯗ ꯄ꯭ꯂꯣꯠꯀꯤ ꯃꯅꯥꯛꯇꯁꯨ ꯂꯩꯔꯕꯗꯤ ꯊꯣꯏ ꯋꯥꯅꯤ ꯀꯥꯏꯁꯨ ꯑꯣꯏꯗ꯭ꯔꯦ ꯈꯔ ꯆꯦꯛꯁꯤꯜꯂ ꯌꯥꯔꯦ
ꯑꯥ ꯍꯣꯏ ꯃꯥꯅꯤ ꯃꯥꯅꯤ ꯈꯪꯗꯦ ꯀꯌꯥꯝ ꯀꯨꯔꯤꯅ ꯇꯧꯁꯤꯅꯣ ꯈꯪꯗꯦꯅꯦ ꯑꯇꯣꯞꯄ ꯊꯕꯛ ꯐꯪꯗꯕꯅꯤꯅꯀꯣ ꯁꯤꯗ ꯑꯗꯨꯝ ꯂꯦꯟ ꯍꯥꯏꯗꯣ ꯇꯥꯔꯦ
ꯕ꯭ꯔꯣꯗꯤ ꯀꯌꯥꯝ ꯀꯨꯏꯔꯒꯦ ꯀꯩꯅꯣꯁ ꯕ꯭ꯔꯣꯗꯤ ꯀꯨꯏꯔꯛꯄꯅꯤ ꯑꯗꯨꯗꯤ ꯇꯨ ꯊꯥꯎꯖꯟ ꯆꯍꯤ ꯑꯍꯨꯝ ꯃꯔꯤ ꯁꯨꯔꯗꯤ
ꯎꯝ ꯃꯥ ꯃꯥꯔꯤ ꯁꯨꯔꯦ ꯊꯥꯟ ꯊꯅꯤ ꯇꯨꯗ ꯁꯪꯛꯄꯅꯦ ꯁꯨꯕꯦꯠ ꯁꯨꯕꯦꯠ ꯍꯣꯢꯅ ꯇ꯭ꯋꯦꯟꯇꯤ ꯊ꯭ꯔꯤꯗ ꯆꯪꯉꯒ ꯑꯗꯨꯝ ꯇꯧꯕꯅꯦ
ꯑ ꯑꯗꯒꯤ ꯑꯉꯥꯡ ꯑꯃꯁꯨ ꯑꯩꯈꯣꯏꯔꯣꯝꯗꯒꯤ ꯏ ꯉꯥꯁꯤ ꯌꯥꯎꯈꯅꯤ ꯃꯃꯤꯡꯗꯤ ꯑꯩ ꯀꯥꯎꯈ꯭ꯔꯦ ꯀꯨꯝꯕꯀꯣ ꯄ꯭ꯔꯁꯥꯟꯇ ꯍꯥꯏꯕ ꯄ꯭ꯔꯁꯥꯟ ꯍꯛ ꯀꯧꯕꯒ ꯌꯥꯎꯕ꯭ꯔꯥ
ꯄ꯭ꯔꯁꯥꯟꯇ ꯀꯥꯎꯕ ꯑꯃ ꯌꯥꯎꯋꯦ ꯑꯅꯤ ꯈ꯭ꯔꯝꯕꯅꯦ ꯑꯃꯗꯤ ꯇꯣꯛꯈ꯭ꯔꯕꯅꯦꯕꯀꯣ ꯄ꯭ꯔꯁꯥꯟꯇ ꯑꯃ ꯍꯧ ꯍꯧꯖꯤꯛ ꯍꯧꯖꯤꯛ ꯑꯃ ꯂꯩ ꯑ ꯑꯅꫭꯞ ꯎꯞꯄ꯭ꯔꯣ ꯃꯁꯆꯥ ꯈꯔ ꯅꯣꯏꯕ꯭ꯔꯣ
ꯃꯁꯥ ꯅꯣꯏꯕ꯭ꯔꯥ ꯈꯣꯠꯄ꯭ꯔꯥ ꯑꯩꯈꯣꯏ ꯃꯅꯥꯛꯇꯒꯤ ꯑꯃꯗꯤ ꯑꯣꯏꯗꯤ ꯑꫭꯏꯕꯅꯤ ꯊꯣꯕꯤꯔꯒ ꯈꯪꯅꯕ꯭ꯔꯥ ꯈꯪꯅꯗꯕꯗꯤ ꯈꯪꯗ꯭ꯔꯦ ꯃꯥꯁꯦ ꯑꯃꯗꯤ ꯑꯣꯏ
ꯄ꯭ꯔꯁꯥꯟꯇꯥ ꯄ꯭ꯔꯁꯥꯟꯇꯥ ꯑꯃ ꯑꯃ ꯂꯩꯌꯦ ꯃ ꯂꯩ ꯂꯦꯑꫭꯄꯒ ꯃ ꯃꯣꯏꯗꯤ ꯁꯦꯅꯤꯌꯥꯔ ꯑꯣꯏꯔꯝꯅꯤ
ꯀꯩꯅꯨꯒ ꯆꯒꯕ ꯑꯃꯁꯝꯨ ꯑꯩꯈꯣꯏ ꯑꯩꯈꯣꯏ ꯏꯌꯥꯝꯕꯨ ꯇꯧꯔꯝꯃꯦꯕꯀꯣ ꯃꯥꯁꯨ ꯃꯥꯒ ꯇꯧꯕꯤꯅꯕ ꯔꯣꯁꯟ ꯀꯥꯏꯅꯒ ꯌꯥꯝ ꯂꯩꯈꯤꯕꯅꯤ ꯁꯥꯝ
ꯑꯣ ꯅꯌꯥꯝ ꯍꯦꯛ ꯄꯣꯝꯃꯤꯟꯅꯕ꯭ꯔꯣ ꯕꫭꯏ ꯍꯥꯏ ꯇꯧꯂ
ꯑ ꯏꯌꯥꯝꯕ ꯄꯣꯛꯕꯤꯔꯝꯕꯅꯦ ꯃꯥꯁꯨ ꯄꯨꯔꯝꯃꯦ ꯑꯗꯣ ꯍꯧꯖꯤꯛꯀꯥꯟꯗꯤ ꯄꯥꯃ ꯄꯣꯊꯥꯈ꯭ꯔꯦ ꯆꯍꯤ ꯑꯃꯃꯨꯛ ꯇꯧꯔ ꯄꯣꯊꯥꯕ꯭ꯔꯥ ꯊꯥ ꯑ ꯀꯨꯏꯔꯦ ꯃꯥꯅ ꯇꯨ ꯊꯥꯎꯖꯟ ꯅꯥꯏꯟꯇꯤꯟ ꯁ꯭ꯋꯥꯏꯗꯗꯧ ꯃꯥꯜꯂꯦ ꯑꯣ ꯂꯥꯛꯆꯒꯦ ꯑꯩꯒꯤ ꯃꯕꯥꯥꯡ ꯑꯣꯏꯔꯕꯗꯤ ꯎ
ꯅꯥꯏꯟꯇꯤꯟꯗꯅꯦꯔꯣ
ꯑꯥ
ꯑꯣ ꯍꯣꯏ ꯂꯥꯛꯇ꯭ꯔꯤꯉꯩ ꯑꯗꯣ ꯑꯣꯏꯔꯗꯤ ꯀꯣꯚꯤꯠꯟꯕ ꯀꯣꯚꯤꯠ ꯇꯥꯏꯃꯤꯡꯗ ꯑꯣꯏꯔꯕꯅꯤ
ꯑ ꯀꯣꯕꯤ ꯀꯤꯕꯥꯚ ꯑꯣꯏ ꯗꯤ ꯚꯥꯏꯗꯦ
ꯑꯣ ꯑꯩꯛꯇ ꯍ ꯃꯥꯔ
ꯐꯔ ꯕꯣ ꯍꯥꯏꯗꯤ ꯄ ꯂꯩꯕ ꯈꯣꯠꯄꯒꯤ ꯍꯥꯏꯔꯈꯤꯕꯗꯣ
ꯅꯍꯥꯟ ꯀꯩꯅꯣ ꯇꯧꯔ ꯄꯨꯔꯛꯄꯗꯣ ꯀꯀꯤ ꯄꯨꯔꯛꯄꯗꯣ ꯑꯗꯨꯗ ꯇꯧꯕꯔ ꯃꯣꯏ ꯄꯨꯈꯤꯕꯗꯩꯗꯤ ꯏꯔꯥꯡ ꯀꯩ ꯀꯩꯁꯨ ꯂꯩꯇꯣꯏ
ꯁꯥꯟꯇꯤ ꯑꯣꯏꯔꯦꯕꯀꯣ
ꯁꯥꯟꯇꯤ ꯑꯣꯏꯔꯦ ꯅꯍꯥꯟ ꯃꯤꯗꯤ ꯌꯥꯝ ꯋꯥꯔꯝꯕꯅꯦ ꯑꯈꫭꯏ ꯁꯦꯀ꯭ꯌꯨꯔꯤꯇꯤꯁꯤꯡꯗꯨꯀꯣ ꯂꯩꯕ ꯂꯥꯇꯕ ꯂꫭꯏ ꯊꯣꯛꯑꯒ ꯇꯧꯕꯅꯦꯕ ꯄꯨꯒꯤꯕꯗꯩꯗꯤ ꯄꯨꯔꯥ ꯁꯥꯟꯇꯤꯗ ꯂꯩꯔꯦ ꯑꯩꯈꯣꯏꯗꯤꯀꯣ ꯏꯔꯥꯡ ꯂꯩꯔꯤ ꯎꯝ ꯏꯔꯥꯡ ꯂꯩꯔꯤ ꯑꯩꯈꯣꯏꯒꯤ ꯑꯗꯨ ꯃꯕꯅꯦ ꯍꯥꯏꯗꯤ ꯑꯩꯈꯣꯏꯒꯤ ꯍꯣꯏ ꯁꯥꯏ ꯗꯗꯨꯇꯤ ꯂꯣꯏꯁꯨꯅꯦ ꯗꯦꯁꯂ ꯀ ꯑꯃ ꯊꯣꯡꯉ ꯈꯣꯠꯂꯣ ꯑꯗꯨꯝ ꯍꯥꯏꯕꯅꯦ ꯑꯩꯈꯣꯏꯁ ꯏꯥꯡ ꯂꯩꯕꯅꯤꯅꯀꯣ ꯅꯪ ꯗꯦ ꯔꯤꯝꯁꯤ ꯏꯔꯥꯡꯒꯤ ꯖꯒꯥꯅꯤꯗ ꯑꯅꯥꯕ ꯁꯤꯕ ꯏꯔꯥꯡꯉꯣ ꯀꯩꯌꯣ ꯏꯔꯥꯡ ꯂꯦꯞꯇꯕ
ꯑꯁ ꯑꯗꯨꯁꯨ ꯋꯥꯔꯧꯒꯗꯤ ꯑꯗꯨ ꯄꯣꯒꯂꯦꯝ ꯊꯣꯛꯄ ꯉꯥꯛꯇꯅꯤꯀꯣ
ꯃꯥꯅꯦ ꯑꯁ ꯃꯃꯥꯡꯁꯤꯗꯤ ꯑꯉꯥꯡ ꯩꯅꯤꯒꯤ ꯄ꯭ꯔꯣꯕ꯭ꯂꯦꯝ ꯌꯥꯝ ꯇꯣꯏꯅ ꯊꯣꯛꯈꯤꯕꯗꯣ ꯈꯪꯍꯧꯕ꯭ꯔꯣ ꯑꯗꯨꯗ ꯑꯗꯨ ꯇꯔ ꯃꯤꯅ ꯀꯩꯁꯦ ꯑꯁ ꯌꯥ ꯋꯥꯦ ꯈꯣꯏꯤ ꯀꯔꯈꯤ ꯑꯩꯣꯏ ꯏꯁꯥꯒꯤ ꯗꯗꯤꯌꯨꯇꯤ ꯂ ꯑꯣꯏꯔꯁꯨ ꯑꯗꯨꯝ ꯎꯝ ꯑꯣ ꯄꯦꯝꯁꯨ ꯂꯩꯕ꯭ꯔꯣ
ꯑꯩꯈꯣꯏꯁꯨ ꯂꯩꯔꯝꯃꯦ ꯑꯗꯨꯒꯤ ꯏꯔꯥꯡ ꯀꯟꯅ ꯍꯥꯏꯗꯤ ꯑꯉꯥꯡ ꯀꯩꯒꯤꯗ ꯌꯥꯝ ꯁꯣꯏꯅꯕ ꯃꯇꯝꯗꯣ
ꯄꯦꯝꯇ ꯂꯩꯔꯝꯕ꯭ꯔꯥ ꯑꯩꯁꯦ
ꯕ ꯑꯗꯨꯣꯗ ꯈꯨ
ꯑꯣ ꯎꯝ ꯑꯗꯨꯗꯒꯤ ꯑꯗꯨꯒꯤ ꯃꯃꯥꯡꯗꯒꯤ ꯅꯨꯄꯥꯒ ꯑꯝꯇ ꯆꯪꯍꯟꯗ꯭ꯔꯕꯅꯥꯏ
ꯑ ꯊꯧ ꯊꯒꯦ
ꯔꯣꯗꯤ ꯀꯩꯅꯣ ꯅꯨꯄꯤ ꯊꯤ ꯇꯔꯤꯕꯅꯦ ꯇꯣ
ꯁꯤꯗꯤꯗꯕ꯭ꯔꯣ ꯌꯥꯕꯒꯥ ꯑꯣꯏꯔꯤꯗ ꯀꯥꯏꯗꯩꯗꯣ
ꯑꯣ ꯉꯥꯡ ꯑꯣꯏꯔꯤ ꯋꯥ ꯍꯣꯏ ꯅꯨꯄꯤ ꯑꯣ ꯑꯩꯈꯣꯏꯗꯤ ꯀꯩꯅꯣ ꯇꯧꯔꯕꯅꯦ ꯆꯍꯤ ꯊꯥꯔꯇꯤ ꯊꯥꯔꯇꯤ ꯆꯪꯁꯤꯜꯂꯕꯅꯦ ꯑꯩꯈꯣꯏꯗꯤ
ꯆꯁ ꯑꯗꯨꯗꯤ ꯌꯥ ꯈꯦꯠꯅꯔꯤꯗ ꯑꯩꯈꯣꯏ ꯗꯗꯥꯗꯥ ꯀꯀꯥ ꯀꯧꯏ ꯍꯥꯏꯒꯦꯅꯤ
ꯍꯥꯏꯗꯤꯅꯥꯏꯟꯇꯤ ꯁꯤꯛꯁ ꯎꯝ ꯎꯝ ꯍꯣꯏꯅꯀꯣ ꯆꯍꯤꯁꯦ ꯍꯟꯅꯁꯨ ꯑꯩꯈꯣꯏ ꯀꯩ ꯍꯥꯏꯁꯤꯗ ꯁꯛꯁꯦ ꯑꯗꯨꯝ ꯑꯉꯥꯡ ꯑꯗꯨꯝ ꯑꯣꯏꯕꯅꯦꯕ ꯑꯣꯏꯅ ꯎꯕꯅꯦꯕꯀꯣ ꯃꯤ ꯁꯇ ꯀꯄꯤ ꯑꯩꯈꯅꯤꯅ ꯇꯛ ꯇꯧꯒꯦ ꯃꯤꯅ ꯑꯗꯨꯝ ꯌꯦꯡꯕꯗ ꯆꯍꯤ ꯀꯨꯟꯊ꯭ꯔꯥꯒꯤ ꯂꯦꯡꯒꯥ ꯃꯥꯟꯕ